ꯍꯜꯂꯣ
ꯇꯥꯕ꯭ꯔꯣ
ꯇꯥꯕ꯭ꯔꯣ
ꯇꯥꯏ
ꯍꯜꯂꯣ
ꯇꯥꯗ꯭ꯔꯣ ꯍꯜꯂꯣ ꯇꯥꯕ꯭ꯔꯣ
ꯍꯜꯂꯣ
ꯑꯩꯒꯤ ꯈꯣꯟ ꯇꯥꯗꯕ꯭ꯔꯣ
ꯇꯗꯕꯨꯣ ꯅꯪ
ꯇꯥꯏꯌꯦ ꯅꯪꯈꯣꯟꯗꯤ ꯑꯁ ꯀꯔꯤꯅꯣ ꯁꯤꯁꯦ ꯇꯥꯕ꯭ꯔꯣ ꯑꯩꯈꯣꯟꯗꯤ ꯑꯩꯒꯤ ꯈꯣꯟꯗꯤ ꯇꯥꯕ꯭ꯔꯣ ꯇꯥꯕ꯭ꯔꯣ
ꯇꯥꯗ꯭ꯔꯁꯨ ꯑꯗꯨꯝ ꯇꯥꯏꯕꯤꯌꯨ ꯀꯣ
ꯍꯥꯥ ꯅꯪꯒꯤ ꯈꯣꯟꯗꯤ ꯇꯥꯏꯌꯦ ꯀꯔꯤꯒꯤꯅ ꯉꯁꯤꯁꯦ ꯑꯁ ꯊꯥꯕ꯭ꯔꯣ ꯇꯥꯕ꯭ꯔꯨ ꯇꯕꯨ ꯀꯥꯝꯔꯨ
ꯇꯥꯕ꯭ꯔꯣ ꯍꯜꯂꯣ ꯇꯥꯕ꯭ꯔꯣꯅꯦ
ꯁꯥꯏꯁꯤꯔ ꯍ ꯍ ꯎꯝ
ꯇꯥꯕ꯭ꯔꯣ
ꯆꯠ ꯐꯤꯛꯁ ꯏꯠ ꯐꯤꯛꯁ ꯏꯠ ꯐꯣꯔ ꯑꯔꯖꯦꯟꯇꯤꯅꯥ ꯍꯥꯏꯃꯤꯔꯦ
ꯇꯥꯕ꯭ꯔꯣ ꯍꯥ ꯈꯪꯗ꯭ꯔꯦꯗ ꯉꯁꯤꯁꯦ ꯌꯥꯝ ꯐꯖꯕꯒꯤ ꯅꯨꯃꯤꯠꯅꯤ ꯉꯁꯤꯁꯤ ꯑꯗꯨꯒ ꯅꯈꯣꯏꯒꯤ ꯈꯣꯟꯖꯦꯜ ꯇꯥꯗꯤ ꯈꯪꯗ꯭ꯔꯦ
ꯍ ꯑꯣ
ꯅꯪ ꯅ ꯂꯣꯍꯤ ꯂꯗꯤ ꯑꯩꯅ ꯑꯃꯨꯛ ꯍꯣꯏꯒꯦ
ꯑ ꯌꯦ ꯅꯨꯡꯉꯕꯅꯦꯕ
ꯍꯥꯏꯌꯨ ꯍꯥꯏꯌꯨ
ꯍꯣꯏ ꯍꯣꯢ
ꯇꯥꯕ꯭ꯔꯣ ꯍꯥꯏꯥꯏꯕꯤꯕ ꯌꯥꯔꯦ ꯑꯩꯈꯣꯏꯒꯤ ꯄꯨꯟꯁꯤ ꯑꯩꯁꯤ ꯌꯥꯝꯅꯗꯤ ꯋꯥꯕ ꯅꯠꯇꯦ
ꯆꯥ
ꯑꯩꯈꯣꯏꯒꯤ ꯄꯨꯟꯁꯤꯁꯤ ꯋꯥꯕꯗꯤ ꯅꯠꯇꯦ ꯑꯣꯝꯕꯗꯤ ꯅꯠꯇ ꯇꯨꯝꯖꯔꯝꯃꯤ ꯑꯩꯈꯣꯏꯁꯦ ꯇꯝꯕ ꯃꯥꯥꯡꯂꯤꯉꯩ ꯈꯪꯗꯔꯦ ꯃꯤꯁꯤꯡꯁꯦ
ꯑꯣ ꯎꯝ ꯑ ꯎꯝ ꯌꯦꯌꯥꯅꯔꯣ ꯌꯦꯅ ꯍꯁ ꯌꯦꯁꯤꯌꯥꯅ ꯂꯁꯜ ꯑꯥ ꯀꯖꯤꯕ
ꯍꯥꯏꯔꯣ ꯍꯥꯏꯔꯣ
ꯇꯥꯕ꯭ꯔꯣ ꯍꯣꯏ ꯅꯪ ꯅꯪꯒꯤ ꯈꯣꯟꯗꯤ ꯑꯩ ꯇꯥꯏꯌꯦ ꯑꯩꯒꯤ ꯈꯣꯟꯒꯤ ꯏꯇꯥꯒꯤ ꯅꯪꯒꯤ ꯈꯣꯟꯗꯤ ꯇꯥꯏꯌꯦ ꯅꯪꯁꯨ ꯋꯥꯔꯤꯔꯤ ꯁꯥꯋꯣ